ꯑꯣ ꯁꯁꯥ ꯇꯣꯕꯣ ꯀꯩ ꯁꯔꯒꯤ
ꯑ ꯑꯗꯨꯝ ꯑꯩꯅ ꯍꯥꯏꯕꯗꯨꯅꯦ ꯁꯧꯒ꯭ꯔꯤ ꯊꯣꯡꯉꯝꯃꯦ ꯑꯗꯨꯒ ꯃꯣꯔꯣꯛ ꯈꯤꯇꯪ ꯁꯥꯔꯛꯅ ꯎ ꯃꯣꯔꯣꯛꯅꯦ ꯇꯤꯜꯍꯧ ꯈꯔ ꯍꯥꯞꯄꯦ ꯍꯋꯥꯏ ꯑꯦ ꯍꯋꯥꯡꯂ ꯇꯣꯏꯅꯤ ꯃꯌꯥꯡꯊꯣꯟꯗꯣ ꯑꯗꯨ ꯈꯔ ꯍꯥꯞꯄꯦ ꯑ ꯍꯋꯥꯏ ꯑꯗꯨꯒ ꯌꯦꯔꯨꯝ__ ꯑꯃ ꯉꯧꯔꯝꯃꯦ ꯑꯩꯈꯣꯏ ꯃꯕꯨꯗꯤ ꯀꯩꯅꯣ ꯇꯧꯗꯦ ꯌꯦꯔꯨꯝ ꯆꯥ ꯍꯤꯡꯖꯦꯜ ꯑꯃ ꯉꯥ ꯑꯇꯥꯎꯕ ꯑꯃ ꯆꯥꯏ ꯑꯩꯈꯣꯏ ꯆꯪꯅꯤꯡꯕ ꯑꯅꯤꯕꯨꯗꯤ ꯌꯦꯔꯨꯝꯗꯨꯗ ꯆꯥꯔꯦ ꯑꯗꯨꯃꯥꯏꯅ ꯇꯧꯗꯅ ꯅꯣꯏꯗꯤ ꯀꯩꯀꯩ ꯃꯊꯦꯜ ꯆꯥꯈ꯭ꯔꯒꯦ
ꯑꯩꯈꯣꯏ ꯊꯋꯥꯣꯏ ꯊꯣꯡꯈꯔꯦ ꯆꯥꯈꯔꯦ ꯉꯁꯥꯏꯀ ꯑꯗꯨꯒ__ ꯀꯩꯅꯣ ꯂꯩ ꯁꯧꯒꯤ ꯊꯣꯡꯕꯁꯨ ꯍꯥꯎꯕꯅꯦ ꯑꯩꯈꯣꯏꯗꯁꯨ ꯑꯗꯨꯝ ꯍꯥꯏꯗꯤ ꯊꯥꯎꯔꯣꯏ ꯊꯣꯡꯕꯗ ꯁꯧꯒꯤꯗ ꯍꯥꯞꯄꯁꯨ ꯍꯥꯎꯋꯤꯗꯅ ꯉꯁꯤꯗꯤ__ ꯊꯕꯣꯏ ꯊꯕꯗꯤ ꯍꯥꯎꯗꯤ ꯍꯥꯎꯋꯦꯕꯀꯣ ꯑꯗꯨꯒ__ ꯋꯥꯍꯧꯕꯝ ꯂꯩꯔꯦ ꯉꯁꯥꯏꯒꯤ ꯑꯃ ꯀꯩ ꯍꯥꯏꯕ ꯃꯨꯛꯊꯨꯕꯤ ꯃꯅꯥꯗꯣ ꯑꯗꯣ ꯑꯩꯈꯣꯏꯁꯦꯅ ꯍꯦꯛꯄꯅꯦꯕ ꯑꯗꯣ ꯑꯩꯈꯣꯏ__ ꯀ ꯑꯃꯅ ꯎꯗ꯭ꯔ ꯃꯥꯜꯂꯦ ꯑ ꯀꯣꯟ ꯃꯁꯛ ꯊꯝꯕꯗꯨꯗ ꯑꯗꯨꯗ__ ꯍꯥꯄꯧꯗ꯭ꯔꯥ ꯃꯥꯜꯂꯦ ꯍꯥꯎꯕꯨꯗꯤ ꯍꯥꯎꯋꯦ ꯃꯨꯛꯁꯨꯨꯒꯤ ꯃꯅꯝ ꯅꯝꯗꯕꯗꯣ ꯑꯗꯨꯒꯤꯅꯤꯗ꯫ ꯑꯗꯒꯤ ꯑꯩꯈꯣꯏ ꯇꯤꯝꯗꯤ ꯑꯃꯨꯛ ꯉꯥꯏꯔꯣꯡ ꯆ__ ꯞ ꯆꯥꯗꯦ ꯃꯥꯗꯤ ꯃꯥꯏꯔꯣꯡꯁꯨ ꯍꯥꯞꯄ ꯍꯥꯎꯕꯅꯦꯕ ꯑꯗꯨꯝ ꯀꯩꯅꯣ ꯃꯅꯝꯗꯣ ꯇꯣꯉꯥꯟꯕꯅꯦꯕꯀꯣ꯫ ꯊꯔꯣꯏ ꯊꯣꯡꯕꯗ ꯑꯗꯨꯒ__
ꯀꯩꯅꯣꯍꯦ꯫ ꯊꯔꯣꯏ ꯊꯣꯡꯉꯒꯕꯨ ꯃꯨꯗꯨꯕꯤ ꯃꯅꯥ ꯍꯥꯞꯇ꯭ꯔꯗꯤ ꯊꯔꯣꯏ ꯊꯣꯡꯕꯕꯨ__ ꯃꯄꯨꯡ ꯐꯥꯕ ꯆꯤꯡꯈꯤꯗ꯭ꯔꯥ꯫ ꯍꯣꯏ ꯉꯥꯏꯔꯣꯡꯗꯨꯕꯨꯗꯤ ꯍꯥꯞꯄ ꯃꯤ ꯌꯥꯎꯋꯤ ꯍꯥꯞꯇꯕ ꯃꯤ ꯌꯥꯎꯏꯤ ꯑꯗꯨꯒ__ ꯊꯔꯑꯣꯏ ꯊꯣꯡꯕꯗ ꯃꯨꯗ꯭ꯔꯒꯤ ꯃꯅꯥ ꯍꯥꯞꯇ꯭ꯔꯒꯗꯤ ꯃꯄꯨꯡ ꯐꯥꯕ ꯆꯤꯡꯗꯦꯍꯦ꯫ ꯑꯗꯨꯅꯅꯦ ꯃꯍꯥꯎ ꯈꯤꯇꯪ ꯊꯩ ꯍꯥꯏꯗꯨꯣ ꯅꯪꯅ ꯑꯗꯨꯒꯤꯅꯦ꯫
ꯎꯝ ꯍꯣꯏꯌꯦ ꯑꯗꯣ ꯑꯗꯨꯒ ꯍꯥꯄꯝꯕꯗꯤ ꯕꯦꯁ ꯇꯥꯒꯗꯕ ꯑꯗꯣ ꯑꯗꯨ ꯑꯗꯨ ꯐꯥꯎꯉꯩꯗ ꯑꯗꯨꯝ ꯍꯥꯎꯋꯦ ꯊꯧꯔꯣꯏ ꯃꯅꯝꯗꯨ꯫ ꯅꯝꯕꯗꯣ ꯃꯁꯥꯒꯤ ꯑꯗꯨꯝ ꯀꯣ ꯑꯗꯣ ꯈꯥꯃꯦꯟꯁꯤꯡꯒ ꯊꯣꯡ ꯂꯩꯔꯝꯃꯦ ꯑꯗꯨꯝ ꯑꯗꯨꯝ ꯑꯗꯨ ꯍꯥꯎꯗꯤ ꯍꯥꯎꯋꯦ꯫ ꯊꯔꯣꯏꯗꯤ ꯌꯥꯝ ꯆꯥꯎꯕꯗꯤ ꯑꯣꯏꯗꯦꯕꯀꯣ ꯑꯗꯨꯝ ꯌꯥꯝ ꯀꯨꯞꯄꯁꯨ ꯅꯠꯇꯦ ꯑꯗꯨꯝ__ ꯆꯨꯞꯄ ꯌꯥꯕꯒꯤ ꯆꯥꯡ ꯑꯣꯏꯗꯣꯏꯅꯦ ꯑꯗꯨꯒ ꯑꯗꯨꯝ__ ꯀꯩꯅꯣ ꯇꯧꯋꯤ ꯂꯧꯕꯨꯛꯀꯤ ꯊꯧꯔꯣꯏꯗꯤ ꯃꯥꯜꯂꯤ ꯃꯣꯏꯗꯣ ꯀꯩꯅꯣꯗꯤ__ ꯇꯨꯔꯦꯟꯒꯤꯗꯤ ꯃꯥꯟꯗꯦꯕ ꯃꯣꯏꯗꯣ꯫
ꯊꯔꯣꯏꯁꯦ ꯆꯥꯎꯗ ꯆꯥꯎꯈ꯭ꯔꯒꯁꯨꯅꯦ ꯑꯩ ꯆꯥꯅꯤꯡꯗꯦꯕꯀꯣ꯫ ꯍꯥꯏꯗꯤ ꯃꯆꯥꯒ ꯄꯨꯕ ꯈꯣꯠꯄ ꯇꯧꯕꯗꯣ ꯑꯩ ꯀꯌꯥ ꯄꯥꯝꯗꯦꯕ꯫ ꯑꯗꯒꯤ ꯍꯣꯏ ꯌꯥꯝ ꯀꯟꯅ ꯄꯤꯛꯄꯗꯨꯁꯨ ꯀꯩꯁꯨ ꯆꯥꯟꯅꯗꯦꯀꯣ ꯑꯗꯣ__ ꯃꯌꯥꯏ ꯑꯣꯏꯔꯞ ꯇꯧꯕꯗꯣ ꯑꯗꯨꯅ ꯈ꯭ꯋꯥꯏꯗꯗꯒꯤ ꯐꯕꯅꯦ ꯆꯥꯕꯗꯁꯨ ꯅꯨꯡꯉꯥꯏꯕ ꯍꯥꯎꯁꯨ ꯍꯥꯎꯕ꯫ ꯃꯔꯝꯁꯨ ꯌꯥꯎꯗꯕ ꯃꯄꯪꯁꯨ ꯑꯗꯨꯝ ꯐꯖꯅ__ ꯌꯥꯎꯕꯤꯗꯣ ꯑꯗꯨꯃꯥꯏꯅ ꯇꯧꯕꯅꯦ ꯑꯗꯨ ꯍꯥꯏꯔꯒ ꯅꯪꯅ ꯆꯥꯕꯒꯤ ꯀꯩꯅꯣ ꯄꯜꯂꯛꯑꯒ__ ꯅꯪꯅ ꯊꯣꯡꯕ ꯌꯦꯟꯒꯨꯝꯕꯗꯣ ꯆꯥꯗꯕ ꯀꯨꯏꯔꯦꯍꯦ꯫ ꯍꯥꯏꯕꯗꯤ ꯃꯤ ꯃꯤꯒꯤ ꯃꯍꯥꯎꯁꯦ ꯑꯗꯨꯝ ꯇꯣꯡꯉꯥꯂꯗꯅꯀꯣ ꯍꯥꯎꯋꯦ ꯍꯥꯏꯔꯒꯁꯨ꯫ ꯑꯗꯣ ꯍꯟꯗꯛꯇꯤ ꯑꯃꯨꯛ ꯅꯪꯅ ꯊꯣꯡꯕꯁꯦ ꯆꯥꯗꯕ ꯑꯃꯨꯛ__ ꯐꯅꯗꯤ ꯀꯨꯏꯔ ꯃꯥꯜꯂꯦ ꯍꯟꯗꯛꯇꯤ ꯐꯅ ꯌꯥꯝ ꯀꯨꯏꯔꯝꯃꯅꯤ ꯃꯤꯁꯇꯝ ꯇꯧꯔꯛꯑꯦ ꯆꯥꯕꯤꯒꯤ ꯋꯥꯔꯤ ꯁꯥꯟꯅꯔꯒ꯫
ꯎꯝ ꯍꯣꯏ ꯆꯥꯗꯕꯨꯗꯤ ꯀꯨꯏꯔꯦ ꯍꯥꯏꯗꯤ ꯄꯨꯟꯒꯤꯗꯕ__ ꯀꯣ ꯃꯃꯥꯡ ꯑꯁꯤ ꯀꯩꯅꯣꯗꯒꯤ ꯄꯨꯟꯕ ꯑꯩꯈꯣꯏ__ ꯄ꯭ꯔꯤꯟꯁ ꯄ꯭ꯔꯤꯟꯁꯦꯁ ꯑꯣꯏꯗꯣꯏ ꯄꯨꯟꯕꯗꯒꯤ ꯑꯇꯩꯗꯤ ꯄꯨꯟꯈꯤꯗ꯭ꯔꯦ꯫ ꯍꯣꯏ ꯑꯥ ꯆꯤꯡꯊꯛꯇ ꯆꯥꯕꯗꯨꯁꯨ ꯍꯥꯎꯧꯕꯗꯤ ꯍꯥꯎꯋꯦ ꯑꯗꯣ ꯃꯥꯒꯤ__ ꯊꯥꯎ ꯈꯤꯇꯪ ꯌꯥꯝꯈꯤꯕ ꯑꯩꯅ ꯍꯥꯏꯗꯤ ꯅꯨꯃꯤꯠꯇꯨ ꯍꯥꯎꯋꯦ ꯍꯥꯏꯗꯤꯅꯦ ꯑꯩꯁꯨ ꯅꯨꯃꯤꯠꯇꯨ ꯆꯝꯅ ꯑꯗꯨꯝ ꯆꯥꯅꯤꯡꯕ ꯍꯥꯏꯇꯥꯔꯦ꯫ ꯀꯣ ꯃꯁꯂꯥꯒꯨꯝꯕ ꯊꯣꯏꯅ ꯆꯥꯅꯤꯡꯕ ꯑꯣꯏꯗꯦꯕ ꯑꯗꯨ ꯅꯨꯃꯤꯠꯇꯣ꯫ ꯑꯗꯨ ꯀꯣꯏꯂꯔ ꯃꯝꯒ ꯅꯝꯇꯇꯣ ꯀꯨꯏꯔꯃꯤꯅ ꯑꯗꯨꯝ ꯃꯥꯅ ꯊꯣꯡꯉꯛꯄꯗ ꯑꯗꯨꯝ ꯆꯞ ꯆꯥꯅꯈ꯭ꯔꯦ ꯑꯩꯉꯣꯟꯗ ꯅꯣꯏꯗ__ ꯍꯥꯎꯕ ꯍꯥꯎꯗ꯭ꯔꯕꯗꯤ ꯈꯪꯗꯦꯕꯀꯣ꯫
ꯍꯥꯎꯕꯨꯗꯤ ꯍꯥꯎꯋꯤꯗ ꯑꯗꯨꯅ ꯑꯃꯨꯛ ꯍꯥꯏꯕꯗꯤ ꯀꯨꯛꯇꯣ ꯇꯣꯡꯉꯥꯟꯈ꯭ꯔꯦꯗꯅꯀꯣ꯫ ꯀꯨꯛ ꯑꯃꯒꯤ ꯃꯍꯥꯎꯅꯦꯕ ꯑꯗꯨꯅ ꯂꯣꯏꯅꯃꯛ ꯍꯥꯎꯔꯤꯅꯤ ꯏꯅꯦꯝ ꯍꯥꯎꯕꯗꯤ ꯇꯧꯕ ꯑꯗꯨꯕꯨ ꯅꯪꯅ ꯁꯨꯝ ꯊꯣꯡꯕꯁꯨ ꯍꯥꯟꯅꯗꯒꯤ ꯁꯨꯝ ꯆꯥꯔꯛꯄꯅꯤꯅ ꯍꯦꯛ ꯑ__ ꯃꯍꯥꯎꯁꯦ ꯍꯥꯎꯋꯦ ꯍꯥꯏꯔꯁꯨ__ ꯑꯩ ꯍꯥꯏꯁꯦ ꯃꯍꯥꯎ ꯇꯣꯡꯉꯥꯜꯂꯦ ꯅꯪꯅ ꯍꯦꯜꯂꯦ ꯃꯥꯅ ꯍꯦꯜꯂꯦ ꯍꯥꯏꯕꯒꯤ ꯋꯥ ꯑꯃꯠꯇ ꯂꯩꯇꯦ ꯑꯗꯨꯝ ꯃꯥꯅ ꯊꯣꯡꯕꯗꯨꯅ ꯑꯃꯨꯛ ꯍꯟꯗꯛꯇꯨ ꯆꯥꯔꯕꯅꯤꯅ ꯅꯪꯅ ꯊꯣꯡꯕꯗꯨꯗꯤ ꯑꯃꯨꯛ ꯈꯤꯇꯪ ꯑꯃꯨꯛ ꯁꯥꯡꯗꯣꯛꯈ꯭ꯔꯦꯗꯅ ꯒꯦꯞꯇꯣ ꯑꯗꯨꯒꯤ ꯑꯃꯨꯛ ꯁꯨꯝ ꯆꯥꯗꯕ ꯀꯨꯏꯕꯗꯨꯒꯤ ꯑꯗꯨꯝ ꯈꯤꯇꯪ ꯀꯨꯞꯊꯔꯒ ꯅꯩꯅꯔꯛꯄꯁꯤꯗ ꯑꯃꯨꯛꯇꯨꯕꯤ ꯃꯅꯥ ꯑꯗꯨ ꯑꯗꯥꯒ ꯍꯥꯏꯕꯁꯦ ꯊꯔꯣꯏ ꯍꯥꯏꯕꯁꯦ ꯑꯗꯨꯝ ꯁꯥ ꯉꯥꯗ ꯆꯤꯡꯉꯦꯗꯅꯀꯣ ꯌꯦꯟꯖꯥꯡꯗꯣ ꯑꯆꯝꯕ ꯕꯤꯖꯤꯇꯦꯕꯜꯗꯤ ꯅꯠꯇ꯭ꯔꯕꯅꯤꯅ ꯑꯗꯨꯗ ꯁꯨꯝ ꯀꯣꯛ ꯅꯤꯡꯁꯤꯡꯉꯛꯄꯅꯤꯗ ꯍꯥꯏꯕꯗꯤ ꯅꯪꯅ ꯊꯣꯡꯕꯗꯁꯨ ꯆꯥꯗꯕꯗ ꯁꯨꯝ ꯀꯨꯏꯔꯛꯄꯗꯨꯒꯤ ꯍꯥꯟꯅꯗꯤ ꯌꯥꯝ ꯌꯥꯝ ꯇꯣꯏꯅ ꯆꯥꯔꯝꯕꯅꯤꯅ ꯑꯗꯨꯒꯤꯁꯨ ꯅꯤꯡꯁꯤꯡꯉꯛꯄꯅꯤꯗ
ꯍꯣꯏ ꯑꯗꯨꯕꯨꯗꯤ ꯆꯨꯝꯃꯦ ꯑꯗꯣ ꯑꯗꯨꯝ ꯍꯥꯎꯗꯤ ꯍꯥꯎꯕꯅꯧ ꯊꯥꯔꯣꯢꯒ ꯃꯣꯏ ꯑꯣꯛꯀ ꯊꯣꯡꯕꯗꯨꯗꯤ ꯃꯤꯅ ꯌꯥꯝ ꯍꯥꯎꯋꯦ ꯍꯥꯏꯌꯦ ꯑꯗꯨꯗꯤ ꯑꯩ ꯆꯥꯔꯒ ꯌꯦꯡꯕꯗꯤ ꯌꯦꯡꯗ꯭ꯔꯤ ꯑꯗꯨꯒ ꯊꯔꯣꯏ ꯏꯔꯣꯟꯕ ꯑꯗꯒꯤ ꯊꯧꯔꯣꯏ ꯏꯔꯣꯟꯕꯒꯁꯦ ꯑꯩ ꯍꯥꯟꯅ ꯈꯪꯉꯝꯗꯦ ꯑꯗꯣ ꯑꯩꯈꯣꯏ ꯏꯇꯩꯃ ꯑꯃ ꯃꯣꯏꯔꯥꯡ ꯗꯒꯤ ꯄꯥꯜꯂꯦꯕꯀꯣ ꯀꯩꯕꯨꯜ ꯂꯝꯖꯥꯎꯗꯒꯤ ꯑꯗꯨ ꯃꯥꯅ ꯊꯔꯣꯏ ꯏꯔꯣꯟꯕ ꯇꯧꯋꯦꯅ ꯊꯔꯣꯏ ꯀꯣ ꯑꯗꯨꯗꯩ ꯑꯗꯨꯀꯥꯟꯗ ꯆꯥꯒꯤꯈꯤꯕꯅꯦ ꯑꯗꯨꯝ ꯌꯥꯗꯤ ꯌꯥꯏ ꯍꯥꯎꯗꯤ ꯍꯥꯎꯋꯦ ꯑꯗꯨꯝ ꯑꯗꯣ ꯊꯔꫭꯏ ꯊꯣꯡꯕꯅꯕꯨꯗꯤ ꯍꯦꯜꯂꯤ ꯑꯩ ꯏꯔꯣꯟꯕꯗꯩꯗꯤ ꯑꯗꯨꯒ ꯊꯔꯣꯏ ꯉꯧꯕꯕꯨꯗꯤ ꯑꯗꯨꯝ ꯉꯥꯎꯅꯩꯗꯅꯀꯣ ꯑꯩꯈꯣꯏ ꯑꯈꯣꯏꯕ ꯑꯃꯗꯤ ꯌꯥꯝꯅ ꯄꯥꯝꯃꯦ ꯊꯔꯣꯏ ꯉꯧꯕꯁꯦ ꯃꯅꯨꯡꯒꯤ ꯂꯧꯊꯣꯛꯑꯒ ꯉꯧꯕꯗꯣꯀꯣ ꯃꯇꯣꯡꯗꯣ ꯂꯧꯊꯣꯛꯑꯒ ꯉꯧꯕꯗꯣ ꯑꯩꯁꯨ ꯌꯥꯝ ꯆꯥꯏꯑꯦꯕ ꯑꯗꯨ ꯍꯥꯏꯗꯤ ꯌꯥꯝꯗꯤ ꯊꯣꯛꯇꯦꯀꯣ ꯊꯣꯛꯇ꯭ꯔꯒꯁꯨ ꯑꯗꯨꯝ ꯍꯥꯏꯗꯤ ꯀꯩꯅꯣ ꯑꯗꯨꯝ ꯑꯥ ꯈꯔ ꯆꯤꯔꯤ ꯆꯤꯔꯤ ꯇꯧꯔꯒ ꯉꯧꯔꯒ ꯑꯗꯨꯃꯥꯏꯅ ꯆꯥꯕꯗꯣꯀꯣ ꯑꯩ ꯑꯗꯨꯝ ꯄ꯭ꯂꯦꯟ ꯑꯣꯏꯅ ꯑꯗꯨ ꯌꯥꯝ ꯍꯥꯎꯋꯦ ꯍꯥꯏꯇꯥꯔꯦ ꯊꯔꯣꯏꯒꯤꯗꯤ ꯎꯝ ꯅꯪ ꯀꯩꯅꯣꯒꯤꯗꯤ ꯑꯗꯨꯝ ꯅꯪꯗꯤ ꯆꯥꯔꯝꯗꯧ ꯃꯥꯜꯂꯦ ꯀꯩꯅꯣꯒ ꯑꯣꯛꯀ ꯊꯔꫭꯏꯒꯗꫭ ꯊꫭꯡꯕꯗꯣ ꯀꯃꯥꯏ ꯀꯃꯥꯏꯅ ꯇꯧꯕ
ꯑꯣꯛꯀ ꯊꯔꫭꯏꯒ ꯊꯣꯡꯕꯁꯦꯀꯣ ꯑꯩ ꯆꯥꯕꯨꯗꯤ ꯆꯥꯔꯦ ꯑꯗꯨꯑꯣꯏꯁꯨ ꯅꯪꯅ ꯆꯥꯔꯝꯗꯧ ꯃꯥꯜꯂꯤꯕ ꯃꯑꯣꯡꯗꯨꯗꯤ ꯑꯣꯟꯅꯩꯌꯦꯕꯀꯣ ꯑꯣꯟꯅꯩ ꯍꯥꯏꯕꯗꯤ ꯑꯩꯅ ꯆꯥꯔꯛꯏꯕ ꯃꯐꯝꯁꯦ ꯑꯩ ꯀꯩꯅꯣꯗꯅꯦ ꯆꯥꯔꯛꯑꯦꯕꯀꯣ ꯑꯩꯅ ꯑꯥꯗ ꯂꯩꯔꯤꯀꯥꯟꯗ ꯑꯥꯗ
ꯑꯩꯅ ꯑꯥꯗ ꯂꯩꯔꯤꯀꯥꯟꯗ ꯆꯥꯔꯛꯑꯦꯕꯀꯣ ꯁꯤ ꯅꯠꯇꯦꯕꯀꯣ ꯑꯗꯨꯒꯤ ꯍꯥꯏꯕꯗꯤ ꯑꯩꯈꯣꯏꯅ ꯑꯥꯗ ꯂꯩꯐꯝ ꯁꯤꯗ ꯑꯩꯈꯣꯏꯒꯤ ꯎꯈ꯭ꯔꯨꯜꯗꯒꯤ ꯏꯃꯥꯟꯅꯕ ꯍꯥꯏꯒꯗ꯭ꯔꯥ ꯑꯩꯈꯣꯏꯒꯤ ꯍꯦꯛ ꯃꯊꯛꯀꯤ ꯕꯦꯖ ꯑꯃ ꯂꯩꯔꯝꯃꯦꯕꯀꯣ ꯃꯣꯏ ꯃꯣꯏ ꯀꯀꯥꯅ ꯀꯩꯀꯥ ꯇꯧꯔꯒ ꯑꯗꯨꯝ ꯂꯩꯃꯤꯟꯅꯕ ꯍꯥꯏꯇꯥꯔꯦ ꯑꯗꯨꯗꯨꯅ ꯑꯩꯁꯦ ꯀꯩꯅꯣ ꯇꯧꯕꯅꯦ ꯑꯗꯨꯗꯨꯗ ꯆꯥꯔꯛꯄꯅꯦꯀꯣ ꯃꯣꯏꯅ ꯊꯣꯡꯉꯝꯕꯁꯦ ꯊꯔꯣꯏꯅꯦ ꯑꯣꯛꯅꯦ ꯑꯗꯨꯒ ꯁꯣꯏꯕꯨꯝ ꯍꯥꯞꯄꯒ ꯑꯗꯨꯃꯥꯏꯅ ꯇꯧꯔꯒ ꯊꯣꯡꯉꯝꯃꯦ ꯁꯤꯗ ꯆꯥꯈꯤꯕꯅꯤꯕꯀꯣ
ꯎꯝ ꯍꯣꯏ ꯑꯗꯨ ꯅꯪꯒꯤ ꯀꯩꯅꯣꯁꯦ ꯚꯥꯏꯕ꯭ꯔꯦꯁꯟꯗꯣ ꯈꯣꯡꯕ ꯃꯥꯜꯂꯦ ꯇꯥꯔꯦꯀꯣ ꯑꯗꯨꯅ ꯈꯤꯇꯪ ꯀꯛꯊꯠꯄ꯭ꯔꯥ ꯀꯩꯅꯣꯝ ꯇꯧꯕꯤꯔꯣ ꯅꯠꯇ꯭ꯔꯒꯗꯤ ꯑꯗꯨꯝ ꯐꯔꯥꯛ ꯇꯥꯗꯧ ꯃꯥꯜꯂꯦꯀꯣ ꯑꯗꯨꯒ ꯑꯩꯅ ꯈꯜꯂꯝꯕꯁꯤ ꯀꯔꯤꯅꯣ ꯉꯁꯥꯏ ꯑꯣ ꯆꯤꯡꯒꯤ ꯅꯥꯁꯄꯇꯤꯗꯣ ꯄꯥꯂꯝꯒꯤꯅꯤ ꯑꯗꯨꯗꯨꯁꯨ ꯌꯦꯡꯅꯤꯡꯉꯤꯗ ꯅꯍꯥꯟꯃꯨꯛꯇꯤ ꯌꯥꯝ ꯆꯥꯎꯔ ꯂꯩꯔꯝꯃꯦ ꯑꯩꯁꯦ ꯈꯜꯂꯨꯗꯦꯕ ꯑꯗꯨꯃꯥꯏꯅ ꯆꯥꯎꯔꯝꯒꯅꯤꯅ ꯑꯗꯨꯒ ꯑꯩꯅ ꯍꯦꯛꯑꯦ ꯑꯗꯨꯒ ꯏꯃꯥꯟꯅꯕꯗꯨꯅ ꯅꯪꯅ ꯑꯗ ꯃꯈꯩꯗꯨꯕꯨ ꯄꯤꯇꯨ ꯄꯤꯇꯨ ꯄꯤꯛꯄ ꯉꯥꯛꯇ ꯍꯥꯏꯌꯦ ꯑꯗꯣ ꯑꯗꯩ ꯀꯩꯅꯣ ꯌꯥꯝꯅ ꯆꯥꯎꯋꯔ ꯅꯨꯡ ꯂꯩ ꯍꯥꯏꯕꯒ ꯌꯥꯝ ꯃꯥ ꯉꯥꯡꯁꯤꯜꯂꯛꯑꯦ ꯑꯗꯩꯗꯤ ꯑꯩꯁꯨ ꯑꯩ ꯀꯩꯅꯣ ꯌꯥꯝꯒ ꯂꯥꯝꯒ ꯐꯪꯗꯕꯒ ꯑꯗꯨꯅ ꯌꯥꯝꯗꯤ ꯍꯦꯜꯂꯛꯇ꯭ꯔꯦ ꯑꯍꯨꯝ ꯃꯔꯤ ꯃꯔꯤꯃꯨꯛꯇꯤ ꯍꯦꯜꯂꯛꯄ ꯃꯥꯜꯂꯦ ꯑꯗꯩ ꯌꯨꯝꯗ ꯑꯣꯏꯅ ꯏꯊꯟꯗꯩ ꯆꯦꯠꯊꯕꯅꯦ ꯑꯗꯨ ꯅꯨꯃꯤꯠꯇꯨꯃꯗꯤ ꯍꯩꯅꯧꯗꯨꯁꯨ ꯐꯖꯅ ꯄꯥꯜꯂꯝꯈꯤꯅꯦꯅ ꯈꯟꯕꯗꯀꯣ ꯑꯁꯣꯝꯒꯤ ꯀꯩꯅꯣꯒꯤꯗꯨꯃ ꯀꯣꯟꯖꯝ ꯍꯩ ꯗꯨꯃ
ꯑꯥ ꯍꯩꯅꯧꯗꯨ ꯈꯔ ꯄꯥꯜꯍꯧꯋꯦꯕꯀꯣ ꯑꯗꯨꯕꯨ ꯑ ꯑꯩꯗꯤ ꯆꯥꯗ꯭ꯔꯦ ꯑꯌꯨꯛꯀꯨꯝꯕꯗ ꯍꯩꯅꯧ ꯆꯥꯁꯤꯟꯕꯗꯣ ꯁꯨꯝ ꯄꯥꯝꯗꯕꯒꯤꯀꯣ ꯑꯗꯣ ꯑꯃꯗꯨꯕꯨꯗꯤ ꯑꯗꯨꯝ ꯆꯣꯞ ꯆꯣꯞ ꯁꯥꯏꯕꯅꯦ ꯑꯗꯨꯝ ꯍꯦꯛ ꯑꯗꯨꯒ ꯑꯗꯨꯝ ꯆꯥꯕꯅꯦ ꯅꯨꯡꯅ ꯈꯔ ꯂꯪꯉ ꯊꯣꯝꯃ ꯆꯥ ꯑꯗꯨꯝ ꯇꯧꯕꯅꯦ ꯃꯥꯕꯨꯗꯤ ꯑꯃ ꯑꯅꯤꯒ ꯑꯗꯨꯝ ꯆꯥ ꯊꯧꯕ ꯃꯥꯗꯤ ꯈꯨꯗꯛ ꯑꯗꯨꯨꯗꯀꯣ ꯑꯩꯗꯤ ꯑꯃꯨꯛ ꯍꯩꯅꯧꯕꯗꯤ ꯆꯥꯗꯦꯕ ꯑꯗꯨ ꯅꯥꯁꯄꯇꯤ ꯅꯥꯁꯄꯇꯤꯁꯨ ꯄꯥꯜꯍꯧꯔꯤꯕꯕꯀꯣ ꯑꯗꯨꯒ ꯅꯥꯁꯄꯇꯤꯁꯦ ꯀꯩꯅꯣꯒꯤꯗꯨꯅ ꯈꯤꯇꯪꯗꯤ ꯍꯥꯎꯕ ꯍꯦꯜꯂꯦ ꯑꯩꯈꯣꯏꯒꯤ ꯁꯤ ꯆꯤꯡ ꯑꯅꯦꯝꯕꯗꯣ ꯆꯤꯡ ꯑꯅꯦꯝꯕꯗ ꯄꯥꯟꯕꯗꯨꯅ ꯍꯥꯎꯕ ꯍꯦꯜꯂꯦ ꯑꯗꯨ ꯆꯤꯡ ꯅꯦꯝꯕꯒꯤ ꯍꯧꯖꯤꯛ ꯈꯝꯖꯤꯜꯂꯦ ꯍꯥꯏꯕ ꯇꯥꯔꯦ ꯑꯃ ꯃꯇꯣꯟ ꯃꯇꯣꯟꯗ ꯈꯤꯇꯪ ꯑ‌ ꯑꯗꯩ ꯍꯦꯛꯄꯁꯤꯅ ꯀꯃꯥꯏꯅ ꯇꯧꯒꯦꯅ ꯍꯦꯛ ꯍꯦꯛꯄꯁꯤ ꯋꯥꯗꯤ ꯂꯩꯌꯦꯕꯀꯣ ꯑꯗꯨ ꯍꯦꯛꯄ ꯀꯥꯟꯗ ꯃꯈꯥꯗ ꯑꯣꯏꯅ ꯑꯣꯟꯗꯒꯤꯕꯗꯣ ꯇꯧꯕ ꯍꯥꯏꯇꯥꯔꯦꯀꯣ ꯑꯗꯨꯒꯤ ꯐꯤꯕꯝꯗ ꯑꯣꯏꯅ ꯄꯥꯜꯂꯦꯕ ꯍꯧꯖꯤꯛꯇꯣ ꯁꯣꯝ ꯅꯥꯀꯟ ꯂꯝꯕꯤꯔꯣꯝ ꯁꯥꯏꯒꯤꯗ ꯗꯤ ꯂꯣꯏꯅꯃꯛ ꯂꯣꯏꯁꯤꯜꯂꯔꯛꯑꯦꯕꯀꯣ ꯑꯗꯨ ꯍꯥꯎꯕꯗꯤ ꯑꯁꯤꯅ ꯍꯦꯜꯂꯦ ꯑꯗꯨꯒ ꯑꯥꯒꯤꯗꯨꯗꯤ ꯑꯗꯨꯝ ꯄꯥꯜꯍꯧꯔꯤ ꯃꯌꯥꯝ ꯄꯥꯜꯍꯧꯔꯤ ꯍꯧꯖꯤꯛꯁꯨꯀꯣ ꯑꯗꯨꯒ ꯃꯍꯥꯎꯗꯤ ꯑꯃꯨꯛ ꯈꯤꯇꯪ ꯊꯩꯕ ꯃꯥꯅꯀꯣ ꯑꯗꯨꯃꯥꯏꯅ ꯇꯧꯋꯤ ꯑꯗꯨꯒ ꯍꯤꯞ ꯄꯕꯨꯗꯤ ꯅꯍꯥꯟ ꯑꯃꯨꯛ ꯑꯗꯨꯝ ꯍꯦꯛꯂꯛꯑꯦ ꯍꯥꯎꯇꯕ ꯍꯥꯏꯁꯦ ꯑꯗꯨꯝ ꯍꯥꯎ ꯃꯤ ꯄꯥꯝꯖꯕ ꯃꯤꯗꯕꯨꯗꯤ ꯑꯗꯨ ꯑꯗꯨꯝ ꯍꯥꯎꯗꯣꯏꯅꯦ ꯑꯗꯨꯑꯣꯏꯁꯨ ꯈꯤꯇꯪ ꯊꯨꯝꯕ ꯍꯦꯜꯂꯦꯕ ꯁꯤꯒꯤ ꯑꯅꯛꯄꯗꯨꯅꯀꯣ ꯑꯗꯨ ꯊꯨꯝ ꯈꯤꯇꯪ ꯆꯥꯏꯔꯒ ꯑꯔꯥꯞꯄꯒꯤꯗꯣ ꯑꯗꯨꯝ ꯆꯥꯕ ꯈꯣꯠꯄꯗꯤ ꯌꯥꯝ ꯍꯥꯎꯑꯦ ꯍꯥꯏꯌꯦ ꯊꯨꯝ ꯈꯤꯇꯪ ꯆꯥꯏꯔꯒ ꯃꯣꯔꯣꯛ ꯑꯁꯨꯕ ꯈꯤꯇꯪ ꯍꯥꯞꯄꯒꯀꯣ ꯁꯣꯏꯗꯣꯛꯑꯒ ꯍꯣꯏ ꯑꯗꯣ ꯅꯪ ꯅꯨꯡꯒꯨꯝꯕ ꯂꯩꯕꯁꯤꯗꯤꯀꯣ ꯅꯥꯁꯄ ꯁꯤꯁꯦ ꯑꯗꯨꯝ ꯅꯪ ꯂꯩꯕꯗ ꯃꯇꯦꯡ ꯑꯣꯏ ꯃꯥꯅ ꯊꯑꯣꯏꯅ ꯅꯨꯡ ꯂꯩꯍꯜꯂꯅꯤ ꯍꯥꯏꯕ ꯅꯠꯇꯕ ꯈꯤꯇꯪ ꯄ꯭ꯔꯣꯟ ꯑꯣꯏꯕ ꯅꯨꯡ ꯄ꯭ꯔꯣꯟ ꯑꯣꯏꯕ ꯃꯤꯉꯣꯟꯗꯗꯤ ꯑꯃꯨꯛ ꯅꯥꯁꯄꯇꯤꯒꯨꯝꯕ ꯆꯥꯁꯤꯟꯕꯁꯤꯅ ꯍꯦꯟꯅ ꯏ ꯍꯥꯞꯆꯤꯟꯕꯗꯣ ꯅꯨꯡ ꯑꯣꯜꯂꯛꯄ ꯌꯥꯕꯒꯤ ꯑꯗꯨꯅ ꯌꯥꯝ ꯀꯟꯅ ꯃꯔꯨ ꯃꯄꯥꯡ ꯑꯗꯨ ꯆꯥꯟꯅꯗꯕ ꯈꯣꯠꯄ ꯑꯗꯨꯃꯥꯏꯅ ꯇꯧꯅꯕꯅꯦ ꯑꯗꯨꯅ ꯑꯗꯨꯝ ꯌꯥꯝ ꯆꯥꯁꯤꯟꯂꯨꯅꯨꯗ ꯑꯗꯨꯝ ꯍꯥꯏꯔꯞ ꯍꯥꯏꯔꯞ ꯌꯦꯡꯉꯒ ꯆꯥꯅꯤꯡꯉꯨꯉꯈꯁꯨꯀꯣ
ꯎꯝ ꯍꯣꯏ ꯑꯗꯨꯃꯥꯏꯅ ꯑꯣꯏꯔꯦ ꯑꯗꯣ ꯅꯪꯅ ꯍꯩꯅꯧ ꯑꯌꯨꯛꯇ ꯆꯥꯕꯒꯤ ꯈꯣꯠꯂꯤ ꯍꯥꯏꯗꯨꯀꯣ ꯀꯔꯤꯝ ꯈꯜꯂꯨꯅꯣ ꯑꯗꯣ ꯍꯩꯅꯨ ꯑꯃꯨꯟꯕ ꯆꯥꯕꯅꯤꯅꯀꯣ ꯍꯥꯏꯗꯤ ꯑꯩꯈꯣꯏ ꯑꯁꯤ ꯑꯩꯈꯣꯏꯒꯤ ꯀꯛꯆꯤꯡꯒꯤꯗ ꯇꯧꯔꯤꯁꯦ ꯑꯅꯝꯕꯅ ꯃꯣꯏꯒꯤꯗ ꯕꯦꯁ ꯇꯧꯔꯤꯁꯦ ꯂꯥꯏꯌꯦꯡꯕꯁꯦ ꯀꯔꯤꯃꯥꯏꯅ ꯌꯦꯡꯒꯦꯗ ꯑꯦꯅꯦꯃꯥ ꯇꯧꯔꯤꯅꯦꯕ ꯑꯦꯅꯤꯃꯥ ꯇꯧꯕ ꯍꯥꯏꯁꯦ ꯗ ꯀꯃꯥꯏꯅ ꯇꯧꯅꯤ ꯍꯥꯏ ꯀꯥꯟꯗ ꯑ ꯆꯥꯛ ꯁ꯭ꯋꯥ ꯆꯥꯗꯕꯤꯗꯅꯦ ꯆꯔꯥ ꯍꯦꯜꯂꯅꯤꯗ ꯆꯔꯥ ꯍꯦꯟꯕ ꯍꯥꯏꯁꯦ ꯑꯗꯨꯒ ꯂꯤꯀ꯭ꯋꯤꯠ ꯉꯥꯛꯇ ꯊꯥꯗꯗꯣꯏꯅꯦꯕ ꯄꯨꯛꯁꯤꯀꯣ ꯑꯗꯨꯁꯨ ꯑꯅꯝꯕꯅ ꯖꯨꯁ ꯉꯥꯛꯇ ꯖꯨꯁꯇꯨꯁꯨ ꯃꯄꯥꯟꯒꯤ ꯗꯦꯁꯤꯡ ꯑꯣꯏꯕꯁꯨ ꯅꯠꯇꯦꯕꯀꯣ ꯑꯗꯨꯒꯍꯛ ꯆꯥꯡꯗꯣ ꯂꯣꯏꯅ ꯁꯦꯡꯗꯣꯛꯇꯣꯏꯅꯦꯕꯀꯣ ꯑꯗꯨꯃꯥꯏꯅ ꯇꯧꯔꯒ ꯑꯦꯅꯦꯃꯥ ꯇꯧꯕꯁꯦ ꯌꯥꯝ ꯀꯥꯟꯅꯩꯕ ꯍꯥꯏꯗꯤ ꯑꯩꯒꯤ ꯏꯟꯇꯦꯁꯇꯥꯏꯟ ꯃꯅꯨꯡ ꯊꯤꯕꯣꯡ ꯊꯤꯔꯤꯜ ꯃꯅꯨꯡ ꯑꯗꯩ ꯆꯈꯥꯎꯁꯨ ꯂꯣꯏꯅ ꯁꯦꯡꯗꯣꯛꯄꯅꯦꯕ ꯑꯗꯨꯗ ꯑꯗꯒꯤ ꯃꯣꯏꯅ ꯇꯣꯉꯥꯟꯅ ꯋꯥꯇꯔꯒꯤ ꯀꯩꯅꯣ ꯄꯤꯔꯛꯑꯅꯤ ꯍꯥꯏꯗꯤ ꯇꯣꯉꯥꯟꯅ ꯀꯟꯖꯨꯝꯁꯟꯒꯤ ꯂꯦꯕꯦꯜ ꯄꯤꯔꯅꯤ ꯑꯗꯨꯃꯥꯏꯅ ꯇꯧꯔꯒ ꯐꯖꯅ ꯁꯦꯡꯗꯣꯛꯄꯅꯦꯕ ꯑꯦꯅꯤꯃꯥ ꯇꯧꯕꯁꯦ ꯑꯗꯨꯒ ꯃꯣꯏꯗꯤ ꯐ꯭ꯔꯨꯠ ꯖꯨꯁ ꯉꯥꯛꯇ ꯁꯤꯖꯤꯟꯅꯩꯁꯦ ꯑꯗꯨꯁꯨ ꯐ꯭ꯔꯦꯁ ꯑꯣꯏꯕ ꯉꯥꯛꯇ ꯑꯗꯨꯅ ꯍꯩꯅꯧ ꯆꯥꯕꯒꯤꯗꯤ ꯀꯔꯤꯝ ꯈꯜꯂꯨꯅꯣ ꯆꯈꯥꯎꯁꯨ ꯀꯩꯁꯨ ꯁꯥꯏꯗꯠ ꯁꯥꯏꯗꯠꯂꯣꯏꯑꯦꯕꯀꯣ ꯑꯗꯩ ꯅꯪ ꯑꯗꯨꯝ ꯏꯁꯤꯡꯁꯨ ꯑꯗꯨꯝ ꯍꯥꯏꯗꯤ ꯍꯜꯂꯒ ꯊꯛꯄꯅꯤꯅ ꯀꯩꯁꯨ ꯇꯧꯔꯦꯕꯀꯣ ꯑꯗꯩ ꯑꯗꯨꯏ ꯃꯊꯛꯇ ꯅꯪꯗꯤ ꯆꯥ ꯊꯛ ꯍꯤ ꯑꯗꯒꯤ ꯑꯗꯨꯝ ꯇꯟ ꯆꯥꯕꯁꯨ ꯌꯥꯎꯏ ꯅꯠꯇ꯭ꯔꯥ ꯑꯗꯨꯅ ꯀꯩꯁꯨ ꯇꯧꯑꯣꯏꯅ ꯑꯗꯨꯝ ꯈꯜꯂꯣ ꯅꯪ ꯑꯗꯨꯝ ꯆꯥꯁꯤꯜꯂꯣ ꯑꯗꯨꯝ ꯀꯩꯁꯨ ꯀꯥꯏꯗꯦ ꯑꯌꯨꯛ ꯉꯟꯇꯗ ꯐ꯭ꯔꯨꯠ ꯑꯗꯨꯝ ꯆꯥꯎ ꯀꯩꯌꯤꯝꯇ ꯀꯩꯁꯨꯝ ꯀꯥꯏꯗꯦ ꯅꯥꯁꯄꯇꯤ ꯑꯣꯏꯒꯦꯔꯥ ꯍꯩꯅꯧ ꯑꯣꯏ ꯒꯦꯔꯥ ꯍꯥꯏꯅꯧꯗꯨꯁꯨ ꯑꯁꯪꯕꯗꯤ ꯑꯩꯈꯣꯏꯗꯤ ꯊꯣꯏꯅ ꯆꯥꯗꯦꯗꯅꯀꯣ ꯑꯃꯨꯕ ꯉꯥꯛꯇ ꯍꯥꯜꯂꯃꯤꯅ ꯑꯃꯨꯟꯗꯣ ꯑꯗꯨꯝ ꯆꯥꯎ ꯀꯩꯁꯨ ꯀꯥꯏꯗꯦ
ꯍꯣ ꯑꯗꯨꯗꯣ ꯑ ꯆꯠꯂꯒꯗꯤ ꯃꯊꯪꯗ ꯑꯗꯨꯝ ꯆꯠꯁꯤ ꯍꯥꯏꯕ ꯑ ꯑꯗꯣꯝꯅ ꯆꯠꯄꯅ ꯈꯤꯇꯪ ꯑꯦꯟꯖꯣꯏꯃꯦꯟꯁꯦ ꯅꯨꯡꯉꯥꯏꯕ ꯍꯦꯜꯂꯦꯕꯀꯣ ꯍꯥꯏꯕꯗꯤ ꯁꯣꯝꯁꯨ ꯆꯞ ꯃꯥꯟꯅꯩ ꯃꯥꯟꯅꯔꯒ ꯁꯨ ꯂꯝꯕꯤꯗꯣ ꯈꯤꯇꯪ ꯁꯥꯡꯕꯒꯤ ꯑꯗꯨꯒ ꯁꯣꯔꯠꯀꯠꯇ ꯑꯃ ꯆꯠꯂꯦꯕꯀꯣ ꯑꯗꯨꯗꯣ ꯌꯥꯝ ꯅꯨꯡꯉꯥꯏꯌꯦ ꯑꯗꯨꯗ ꯏꯆꯠꯁꯦ ꯆꯠꯂꯒꯗꯤ ꯍꯥꯏꯕꯗꯤ ꯆꯤꯡꯗ ꯆꯤꯡ ꯀꯥꯕ ꯃꯥꯟꯕ ꯑꯃ ꯂꯩꯌꯦꯕ ꯂꯝꯕꯤ ꯃꯇꯦꯛ ꯑꯃ ꯍꯥꯏꯇꯥꯔꯦꯀꯣ ꯑꯗꯨꯅ ꯌꯥꯝ ꯅꯨꯡꯉꯥꯏꯍꯜꯂꯦ ꯑꯗꯨꯒ ꯍꯩꯅꯧ ꯆꯥꯕꯒꯤꯗꯣ ꯑꯩ ꯆꯥꯔꯝꯃꯦꯕꯀꯣ ꯑꯗꯨꯝ ꯑꯗꯨ ꯆꯥꯕꯁꯤꯗ ꯑꯩꯉꯣꯟꯗ ꯈꯤꯇꯪ ꯊꯨꯝꯗꯕ ꯑꯣꯏꯕ ꯈꯪꯗꯦ ꯊꯨꯝꯃꯒꯗꯤ ꯄꯥꯝꯃꯦꯕꯀꯣ ꯊꯨꯝꯗꯕꯁꯦ ꯈꯤꯇꯪ ꯄꯥꯝꯗꯕ ꯃꯨꯜꯂ ꯗꯤ ꯃꯨꯜꯂꯒꯁꯨ ꯈꯤꯇꯪ ꯁꯤꯜꯂꯞ ꯇꯧꯕ ꯍꯥꯏꯇꯥꯔꯦꯀꯣ ꯑꯩꯉꯣꯟꯗ ꯑꯌꯨꯛ ꯉꯟꯇꯥ ꯆꯥꯁꯤꯟꯕꯤꯔꯒ ꯀꯩꯅꯣ ꯈꯪꯗꯦꯕꯀꯣ ꯄꯨꯛꯀꯨꯝꯕ ꯆꯥꯈꯠꯀꯅꯤ ꯈꯣꯠꯀꯅꯤ ꯍꯥꯏꯕꯒꯤꯕꯨꯗꯤ ꯀꯔꯤꯝ ꯈꯟꯗꯦꯕ ꯑꯩꯗꯣ ꯑꯗꯨ ꯑꯣꯏꯒꯤꯁꯨ ꯍꯥꯎꯇꯕ ꯍꯥꯏꯇꯥꯔꯦ ꯁꯨꯝ ꯁꯤꯜꯂꯞ ꯇꯧꯕꯒꯤ ꯆꯥꯁꯟꯅꯤꯡꯗꯕ ꯑꯩꯅꯀꯣ ꯑꯗꯒꯤ ꯍꯩꯅꯧꯁꯦ ꯆꯥꯕ ꯂꯣꯏꯔꯀꯥꯟꯗ ꯈꯨꯠꯁꯦ ꯅꯞ ꯅꯞ ꯅꯞ ꯂꯥꯎꯔꯒ ꯂꯩꯍꯧꯋꯕ ꯍꯦꯛꯇ ꯑꯗꯨ ꯃꯐꯝꯗꯨꯗꯗꯤ ꯏꯁꯤꯡ ꯃꯣꯡ ꯍꯥꯝꯕ ꯈꯣꯠꯄꯁꯨ ꯁꯨꯝ ꯂꯩꯇꯕꯁꯨ ꯌꯥꯎꯋꯦ ꯑꯗꯨꯒꯤꯁꯨ ꯁꯨꯝ ꯇꯟꯕꯥ ꯏꯁꯥꯁꯦ ꯑꯗꯨꯅ ꯀꯌꯥꯁꯨ ꯀꯟꯅ ꯄꯥꯝꯗꯕ ꯍꯥꯎꯕꯁꯨ ꯌꯧꯗꯕꯗꯨꯗꯤꯀꯣ ꯑꯗꯨꯒꯤ ꯑꯗꯨꯝ ꯆꯥꯗꯕꯅꯦꯕꯀꯣ ꯑꯩꯗ ꯍꯥꯏꯕꯗꯤ ꯀꯤꯕꯒꯤꯕꯨꯗꯤ ꯅꯠꯇꯕ ꯑꯗꯨꯝ ꯆꯥꯊꯠꯀꯅꯤ ꯈꯣꯠꯀꯅꯤꯒꯤꯗꯤ ꯀꯔꯤꯝꯣ ꯈꯜꯂꯨꯗꯦꯕ ꯊꯣꯏꯅꯕꯨ ꯈꯟꯖꯤꯜꯂꯨꯗꯦꯕ ꯁꯨꯝ ꯊꯨꯝꯗꯕꯗꯒꯤ ꯁꯤꯟꯕ ꯆꯥꯁꯤꯟꯕꯗꯣ ꯑꯩꯅ ꯅꯨꯡꯉꯥꯏꯇꯕ ꯌꯥꯗꯣꯏ ꯈꯪꯗꯦ ꯍꯥꯎ ꯕ ꯋꯥꯠꯄ ꯍꯥꯏꯇꯥꯔꯦꯀꯣ ꯍꯥꯎꯕ ꯋꯥꯠꯄꯗꯣ ꯑꯗꯨꯒꯤꯅꯤꯗ
ꯍꯣꯏ ꯑꯗꯨ ꯍꯥꯏꯔꯒ ꯏꯃꯥꯟꯅꯕ ꯑꯃ ꯅꯍꯥꯟ ꯑꯃꯨꯛ ꯄꯨꯕꯗꯨꯗꯨꯗ ꯑꯗꯨꯒ ꯃꯥꯗꯤ ꯑꯩꯈꯣꯏꯅ ꯑꯆꯧꯕ ꯑꯣꯏꯅ ꯆꯥꯏꯗꯅꯀꯣ ꯃꯥꯅꯃꯨꯛ ꯃꯅꯝ ꯈꯤꯇꯪ ꯅꯝꯕ ꯑꯃ ꯅꯥꯀꯟꯗ ꯍꯧꯕꯅꯦ ꯃꯆꯥ ꯃꯆꯥ ꯃꯈꯩꯗꯨ ꯂꯣꯏ ꯃꯈꯥ ꯇꯥꯔ ꯂꯩꯇ꯭ꯔꯣ ꯑꯗꯨꯏꯗꯣ ꯑꯗꯨꯗꯩ ꯈꯨꯜꯂꯒ ꯆꯥꯏꯌꯦ ꯃꯥꯁꯦ ꯑꯗꯨꯒ ꯃꯥꯗꯤ ꯍꯥꯎꯋꯌꯦ ꯑ ꯑꯩꯈꯣꯏꯅ ꯃꯅꯝ ꯈꯤꯇꯪ ꯆꯦꯟꯕꯅꯦꯕ ꯍꯩꯅꯧꯗ ꯃꯅꯝ ꯆꯦꯟꯕ ꯑꯃ ꯂꯩꯕꯅꯦꯕ ꯀꯣ ꯑꯗꯨꯃꯥꯏꯅ ꯆꯦꯟꯕꯅꯦꯕ ꯑꯣ ꯃꯨꯜꯂꯀꯥꯟꯗꯗꯤ ꯃꯥꯁꯦ ꯑꯗꯨꯝ ꯑ ꯃꯅꯝ ꯈꯤꯇꯪ ꯂꯩꯔꯁꯨ ꯑꯗꯨꯝ ꯊꯨꯝꯗꯤ ꯊꯨꯝꯕ ꯃꯥꯁꯦ ꯑꯗꯨꯃꯥꯏꯅ ꯑꯣꯏꯕꯅꯦꯕ ꯑꯗꯣ ꯃꯌꯥꯝꯅ ꯆꯥꯅꯗ꯭ꯔꯤꯁꯤ ꯝꯅꯥꯝ ꯈꯤꯇꯪ ꯆꯦꯟꯕꯗꯣ ꯍꯥꯏꯗꯤ ꯇꯤꯟ ꯃ ꯎ ꯑꯗꯨꯃꯥꯏꯅ ꯑꯣꯏꯕ꯭ꯔꯥ ꯅꯠꯇ꯭ꯔꯒ ꯀꯩꯅꯣꯝ ꯅꯝꯕꯅꯤꯅꯦ ꯃꯅꯝ ꯑꯃ ꯇꯣꯉꯥꯟꯕ ꯑꯃ ꯂꯩꯕꯅꯦꯕ ꯑꯗꯨꯒꯤ ꯑꯗꯨ ꯃꯥꯗꯤ ꯍꯥꯎꯋꯦꯅ ꯑꯗꯨꯝ ꯆꯥꯈ꯭ꯔꯦ ꯑꯗꯨꯗꯤ ꯑꯩꯈꯣꯏꯅ ꯆꯖꯀꯥꯟꯗꯕꯨꯗꯤ ꯏꯁꯤꯡꯗꯣ ꯃꯔꯥꯡ ꯀꯥꯏꯅ ꯂꯩꯕꯅꯤꯅ ꯐꯔꯦ ꯑꯗꯨꯝ ꯍꯩꯅꯧ ꯆꯥꯝꯕ ꯈꯣꯠꯄꯗꯨꯕꯨꯗꯤꯀꯣ ꯍꯧꯖꯤꯛꯄꯨꯗꯤ ꯈꯪꯗ꯭ꯔꯦ ꯅꯣꯡ ꯇꯥꯔꯒꯗꯤ ꯑꯗꯨꯝ ꯂꯩꯕ ꯃꯥꯜꯂꯦꯩꯅ ꯈꯟꯕꯗ ꯃꯣꯏ ꯁꯤꯟꯇꯦꯖ ꯀꯩꯗꯣ ꯑꯗꯨꯝ ꯏꯁꯤꯡ ꯍꯥꯞꯄ ꯊꯝꯕꯅꯦꯕ
ꯑꯗꯨ ꯍꯥꯏꯔꯒ ꯅꯉꯣꯟꯗ ꯂꯥꯛꯄ꯭ꯔꯥ ꯂꯥꯛꯇꯕ꯭ꯔꯥ ꯈꯪꯗꯦ ꯒ꯭ꯔꯨꯞ ꯀꯣꯜ ꯑꯃ ꯀꯟꯅ ꯇꯧꯔꯛꯑꯦ ꯑꯝꯇ ꯄꯥꯏꯒꯦꯀꯣ
ꯑꯗꯨ ꯉꯥꯛꯀꯨꯀꯣ ꯑꯝꯇ ꯎꯝ